ꯀ
ꯇꯥꯕ꯭ꯔꯣ
ꯎꯝ ꯇꯥꯕ
ꯀꯈꯠꯂꯛꯄ꯭ꯔꯣ ꯅꯪꯗꯦ
ꯐꯣꯟ ꯀꯛꯂꯛꯏꯅꯤꯅꯦ ꯅꯪ ꯀꯛꯂꯛꯏꯔꯖꯨ
ꯃꯊꯟꯗ ꯀꯠꯄꯗꯩꯩ ꯆꯠꯁꯦ
ꯀꯥꯛꯊꯠꯂꯤꯔꯅ ꯋꯥꯈꯦꯜꯂꯒꯥꯎꯁꯤꯗ ꯇꯨꯝ ꯁꯤꯗ ꯇꯨꯝꯍꯧꯕ꯭ꯔꯕ
ꯑꯣꯦꯕ
ꯁꯤꯗ ꯇꯨꯝꯃꯧꯕ
ꯏꯊꯟꯗꯕꯥꯎ ꯃꯥꯒꯦ ꯃꯔꯩꯖꯦ ꯆꯪꯉꯝꯃꯅꯤ
ꯑꯩ ꯍꯌꯦꯡꯗꯩꯩ ꯑꯣꯐꯅꯦ ꯃꯥ ꯣ
ꯌꯨꯝ ꯖꯠꯂꯕꯔ
ꯑꯦꯦꯕ ꯉꯍꯥꯡ ꯌꯨꯝꯗ ꯀꯩꯗꯧꯑꯦꯕ꯫
ꯍꯌꯦꯡ ꯑꯣꯛꯇꯣ ꯃꯌꯨꯝꯗ ꯆꯠ ꯌꯥꯗ꯭ꯔꯕ꯫
ꯆꯠꯂꯣꯏꯗ꯫
ꯍꯌꯦꯡ ꯀꯩꯅꯣꯒ ꯀꯤꯔꯟꯒ ꯁꯥ ꯊꯣꯡꯑ ꯆꯥꯁꯦ ꯍꯥꯏꯌꯦ꯫
ꯀꯥꯗ
ꯃꯣꯏꯒꯤ ꯀꯩꯅꯣꯗ ꯃꯣꯏꯒꯤ ꯕꯥꯔꯦꯛꯇ꯫
ꯁꯤꯀꯤ ꯅꯠꯇ꯭ꯔꯣ꯫
ꯖꯥꯖꯣ꯫
ꯁꯦꯀꯦꯟ ꯅꯠꯇ꯭ꯔꯣ꯫
ꯃꯥꯅꯦ꯫
ꯁꯦꯀꯦꯟ ꯍꯟꯖꯜꯂꯛꯒꯅꯦ ꯀꯩꯅꯣ꯫
ꯀꯩ ꯊꯣꯡꯗꫭꯏꯅꫭ꯫
ꯆꯧꯀꯤꯗꯥꯔꯀꯥꯡꯕꯨꯁꯨ ꯉꯥꯁꯏ ꯕꯣꯜ ꯌꯦꯡꯎꯕꯖꯥꯠꯅꯤ꯫
ꯀꯔꯤ ꯊꯣꯡꯅꯉꯥꯏꯅꫭ ꯍꯌꯦꯡ꯫
ꯍꯌꯦꯡ ꯁꯟ ꯇꯧꯁꯤ ꯇꯧꯔꯤꯕ꯫
ꯍꯥꯥ꯫
ꯍꯟꯗꯦ ꯀꯌꯥ-ꯀꯌꯥ ꯈꯥꯏꯒꯠꯅꯗꯣꯏꯅꯣ ꯄ ꯆꯥꯃ ꯆ ꯆꯥꯝꯃ ꯆꯥꯝꯃ ꯑꯣꯏꯔꯖꯨ ꯌꯥꯔꯦ ꯀꯩꯅꯣ꯫
ꯀꯅꯥ-ꯀꯅꯥ ꯆꯥꯅꯗꫭꯏꯅꯣ꯫
ꯈꯪꯗꯦ ꯀꯤꯔꯟꯅꯦ ꯑꯣ ꯈꯜꯂꯕꯧꯅꯦ ꯑꯩꯅꯦ ꯖꯥꯖꯧ ꯌꯥꯎꯗꯣꯏꯔꯥ ꯌꯥꯎꯔꯣꯏꯗꯧꯔꯤꯔꯥ ꯈꯪꯗꯦ꯫
ꯁ ꯍꫭꯔꯦꯟ ꯇꯤꯛꯀꯦꯠ ꯀꯛꯄ ꯑꯃꯨꯛ ꯆꯠꯇꯣꯏꯅꯦ ꯇꯧꯔꯦ ꯆꯠꯂꯨꯖꯤꯔꯥ ꯈꯔ ꯉꯟꯇꯥ ꯈꯔ ꯊꯨꯅ ꯉꯟꯅ ꯂꯥꯛꯑꯣ꯫ ꯄꯟꯖꯤꯠ ꯅꯠꯇ꯭ꯔꯣꯔꯦ ꯉꯁꯤꯒꯤ꯫
ꯉꯁꯤ ꯔꯟꯖꯦ ꯁ꯭ꯋꯥꯔꯕꯁꯨ ꯇꯥꯗ ꯅꯠꯇ꯭ꯔꯣ꯫
ꯑꯗꯤ
ꯍꯣꯔꯦꯟ ꯔꯥꯎꯟ ꯍꯦꯛ ꯀꯩꯅꯣ ꯇꯧꯕꯒ ꯔꯥꯎꯟ ꯊꯥꯗꯣꯔꯛꯄꯒ ꯇꯤꯛꯀꯦꯠꯁꯦ ꯀꯛꯄꯤ ꯇꯥꯔꯦ꯫
ꯀꯅꯥ ꯂꯥꯛꯇꫭꯔꯤꯒꯦ꯫
ꯈꯣꯏ ꯏꯆꯦ ꯑꯥꯗꯩ ꯂꯥꯛꯀꯅꯤ꯫
ꯈꯨꯟꯗꯒꯤ꯫
ꯍꯥꯥ꯫
ꯈꯨꯟꯗꯒꯤ꯫
ꯈꯨꯟꯗꯩ ꯅꯠꯇꯦꯗ ꯑꯥ ꯅꯣꯅꯦ ꯔꯣꯝꯗꯩꯅꯤꯗ꯫
ꯀꯩ
ꯀꯦꯕ
ꯀꯔꯤ ꯌꯦꯡꯕꯒꯤꯅꯣ꯫
ꯋꯥ ꯁꯨꯒꯔ ꯂꯩꯕ ꯁꯨꯃꯥꯏꯅ ꯍꯥꯏꯔꯒ ꯀꯩꯅꯣ ꯇꯧꯕꯗꯣ
ꯑ
ꯑꯩꯈꯣꯏ ꯑꯩꯈꯣꯏ ꯕꯥꯔꯦꯛ ꯅꯥꯀꯟꯒꯤꯗ ꯌꯣꯟꯒ ꯑꯃ ꯍꯦꯛ ꯊꯧꯕ ꯂꯩꯗꯅ
ꯑꯥ
ꯅꯪ ꯅꯨꯄꯥꯗꯨꯣ ꯈꯪꯕ꯭ꯔꯣ
ꯍꯣꯏ
ꯗꯣꯛꯇꯔ ꯑꯃꯥ
ꯑ
ꯃꯥꯗꯨ ꯃꯌꯨꯝꯗꯨꯣ ꯀꯥꯏꯗꯣꯏꯅꯣ
ꯑꯩ ꯌꯨꯝꯗꯤ ꯈꯪꯍꯗꯦ ꯌꯨꯍꯟꯗꯦ
ꯍꯌꯦꯡ ꯃꯥꯥꯏ ꯒꯥꯔꯤ ꯈꯥꯝꯃꯒ ꯍꯥꯏꯐꯦꯠꯇꯪ ꯋꯥꯔꯤ ꯁꯥꯟꯅꯕꯤꯒꯔꯣ
ꯀꯔꯤꯕꯩ ꯌꯥꯗꯒ
ꯃꯉꯣꯟꯗ ꯌꯦꯡꯅꯤꯡꯉꯤꯕ
ꯃꯥꯁꯦ ꯀꯩꯗꯤ ꯗꯤꯄꯔꯃꯦꯟꯅꯣ
ꯃꯦꯗꯤꯁꯟꯒꯤꯗ ꯑꯣꯏꯔꯝꯃꯅꯤ
ꯏ ꯏꯀꯣꯅꯤ ꯑꯣꯗꯕꯥ ꯄꯥꯅꯤ ꯍꯥꯎꯖꯤꯛ ꯀꯟ ꯈꯪꯗꯦ
ꯁꯕꯥ ꯆ ꯄꯁꯥ ꯀꯩ ꯂꯩꯎꯍꯥꯏꯅꯣ
ꯑꯩ ꯍꯥꯏꯗꯨꯅꯦ ꯁꯨꯒꯔꯒꯤ ꯀꯩꯅꯣꯅꯤ ꯍꯥꯏꯗꯥꯢ ꯃꯥ ꯏꯁꯄꯦꯁꯦꯂꯤꯁꯅꯦ ꯍꯥꯏꯗꯥꯢ
ꯑꯅꯤꯕꯨꯅ
ꯍꯥꯥ
ꯃꯅꯤꯡꯒꯤꯀꯣ
ꯃꯅꯤꯡꯈꯤꯗꯧꯕ
ꯃꯃꯤꯡ ꯀꯩ ꯀꯧꯒꯦꯕ
ꯃꯃꯤꯡ ꯈꯪꯗꯕꯩꯅꯦ ꯍꯥꯏꯁꯦ ꯃꯥꯁꯦ ꯑꯅꯣ ꯑꯃ ꯎꯞꯄꯒ ꯊꯧ ꯊꯧꯕꯅꯦ ꯒꯥꯔꯤꯁꯦ ꯒꯥꯔꯤ ꯃꯆꯥꯗꯨ ꯑꯃꯨꯛ ꯆꯠ ꯃꯥꯒꯤ ꯏꯌꯣꯟ ꯀꯥꯔ ꯑꯃ ꯂꯩꯕꯗꯣ ꯑꯗꯨꯗ ꯁꯨꯝ ꯆꯥꯛ
ꯃꯃꯤꯡꯗꯤ ꯈꯪꯗꯗꯥ
ꯃꯃꯦꯟꯖ ꯑꯩ ꯈꯪꯗ꯭ꯔꯦ ꯆꯥ ꯖꯣꯏ ꯍꯣꯏꯗꯤ ꯈꯪꯕ꯭ꯔꯥ ꯈꯪꯗꯕ꯭ꯔꯥ ꯈꯪꯗꯦ
ꯔꯅꯤꯁꯨꯦ
ꯆꯦ ꯍꯣꯏꯗ ꯁꯥꯎꯅꯤꯡ ꯕꯁꯤ ꯉꯥꯔꯡ
ꯀ
ꯅꯨꯄꯤ ꯐꯣꯟ ꯄꯥꯏꯍꯜꯂꯦ ꯍꯥ
ꯎꯝ
ꯅꯪ ꯅꯨꯄꯤ ꯐꯣꯟ ꯇꯧꯔꯤꯉꯩꯗ ꯃꯥ ꯐꯣꯟ ꯇꯧꯔꯛꯑꯦ ꯍꯥꯥ
ꯑꯝ
ꯆꯥꯥꯖꯥꯗꯤ ꯌꯥꯝ ꯉꯥꯡꯒꯜꯂꯦꯕ ꯍꯥꯏꯁꯦꯗꯣ
ꯏꯣꯏ ꯁꯥꯎꯅ
ꯑꯁ ꯃꯤ ꯐ ꯑꯩꯅ ꯀꯟꯐ꯭ꯔꯦꯟꯁ ꯊꯝꯃꯤꯅꯦꯀꯣ ꯀꯩꯅꯣ ꯇꯧꯔꯤꯅꯦ ꯀꯣꯅ ꯍꯥꯏꯕ ꯍꯟꯅꯗꯩꯗꯤ ꯢꯁ ꯅꯪ ꯅꯨꯄꯤ ꯅꯨꯄꯤ ꯀꯣꯏꯅꯔꯤꯁꯦ ꯀꯩꯅꯣ ꯇꯧꯕ꯭ꯔꯣ ꯄꯩꯁꯥꯒꯤꯗꯪ ꯈꯜꯂꯒ ꯀꯣꯏꯕ ꯅꯨꯄꯤꯔꯣ ꯀꯥꯏꯅ ꯇꯧꯈꯠꯂꯛꯄ ꯋꯥꯠꯅꯤꯗ ꯑꯩꯅ ꯀꯝꯐ꯭ꯔꯦꯟꯁ ꯄꯥꯏꯔꯤꯌꯦ ꯍꯥꯏꯕ
ꯀ ꯀꯅꯥꯅ ꯆꯂ
ꯍꯣꯏꯃꯦ
ꯎꯝꯍꯝ ꯀꯨꯏꯁ ꯑꯩꯈꯣꯏ ꯁꯥꯏꯗꯣ ꯁꯥꯎꯔ ꯊꯝꯈꯔꯦ ꯑꯗꯨꯗꯩꯗꯤ
ꯎꯝ
ꯑꯩꯅ ꯍꯥꯏꯕ ꯑꯝ
ꯌꯨꯝ ꯆꯠꯂꯥ ꯂꯥꯟ ꯇꯧꯔꯨꯏꯔꯕ
ꯍꯥꯥ
ꯌꯨꯝꯗ ꯆꯠꯂꯒ ꯂꯥꯟ ꯇꯧꯔꯨꯏꯔꯕ
ꯎꯝ ꯑꯁ ꯉꯔꯥꯡꯅ ꯉꯁꯥꯏ ꯀꯩꯅꯣ ꯇꯨꯝꯊꯔꯛꯄꯩꯗꯣ
ꯎꯝ
ꯈꯣꯏꯁꯥꯏꯗ ꯐꯣꯟ ꯇꯧꯔꯛ ꯑꯩꯈꯣꯏ ꯁꯥꯏ ꯏꯕꯥꯟꯅꯤ ꯋꯥꯔꯤ ꯁꯥꯔ ꯂꯩꯕ ꯑꯩꯈꯣꯏ ꯆꯦꯖꯦ ꯍꯟꯖꯟ ꯖꯟ ꯐꯣꯟ ꯇꯧꯔꯛꯄ ꯍꯥꯏꯇꯥꯔꯦ
ꯎꯝ
ꯃꯗꯩꯗꯤ ꯃꯥꯅ ꯅꯥꯇꯩ ꯄꯨꯇꯩ ꯆꯥꯗꯕ ꯋꯥꯔꯤ ꯁꯥꯔꯛꯄ ꯍꯥꯏꯇꯥꯔꯦ
ꯀꯩ ꯋꯔꯤ ꯁꯔꯥꯛꯏꯕ
ꯅꯪ ꯀꯣꯏꯔꯤ ꯅꯨꯄꯤꯗꯣ ꯄꯩꯁꯥ ꯄꯥꯝꯃꯤꯔꯣ ꯄꯩꯁꯥꯒꯤꯗꯪ ꯀꯩꯅꯣ ꯈꯟꯕ꯭ꯔꯣ ꯈꯣꯠꯄ꯭ꯔꯣ ꯅꯪ ꯇꯨꯜꯂꯣꯞꯁꯦ ꯌꯨꯝꯗꯁꯨ ꯄꯥ ꯄꯨꯔꯛꯇꯦ ꯀꯥꯏꯅ ꯇꯧ ꯈꯜꯂꯛꯄ ꯋꯥꯅꯤ ꯑꯗꯩꯗꯤ ꯑꯩꯈꯣꯏ ꯁꯥꯏꯗꯨ ꯊꯝꯒ꯭ꯔꯦ
ꯎꯝ
ꯑꯗꯨꯗꯗꯨꯝ ꯍꯥꯥ
ꯋꯥꯔꯤ ꯁꯥꯅꯥ ꯌꯥꯔꯤꯕꯣ
ꯈꯤꯏ ꯁꯥꯏꯔꯣ
ꯎꯝ
ꯑꯩ ꯑꯃꯨꯛ ꯀꯣꯜ ꯕꯦꯛ ꯇꯧꯔꯦ ꯁꯥꯎꯔꯦ ꯃꯥꯁꯦ ꯑꯩꯕꯨ ꯑꯗꯨꯃꯥꯏꯅ ꯈꯜꯂꯤꯔꯣ ꯈꯣꯠꯂꯤꯔꯣꯅ
ꯎꯝ
ꯑꯉꯥꯎꯕꯅꯦ ꯈꯣꯏ ꯆꯦꯁꯤꯅ
ꯀꯔꯤ ꯍꯥꯏꯔꯥ ꯌꯥꯁꯤꯟꯅꯒ꯭ꯔꯦ
ꯐꯣꯟ ꯀꯝꯄ꯭ꯂꯦꯟ ꯊꯝꯃꯦ ꯍꯥꯏꯅ ꯍꯥꯏꯅꯀꯣ
ꯑꯗꯨ ꯀꯔꯤ ꯍꯥꯏ ꯌꯥꯁꯟꯅꯔꯒꯦ ꯅꯣꯏ ꯁꯥꯏꯒ ꯅꯣꯏ ꯁꯥꯏꯒ ꯈꯔ ꯁꯥꯎꯅꯔꯤꯗꯣ
ꯑꯁ ꯑꯩꯅ ꯍꯥꯏꯕꯅꯦ ꯏꯆꯦꯗꯤ ꯏꯆꯦ ꯍꯣꯏꯗꯤ ꯄꯪꯉꯥꯡ ꯉꯥꯡꯅꯦ ꯃꯋꯥ ꯑꯝꯇ ꯂꯧꯒꯅꯣꯅ
ꯀꯔꯤ ꯈꯨꯝꯃꯦ ꯅꯣꯏ ꯁꯥꯏꯗꯤ
ꯅꯪ ꯅꯨꯄꯤ ꯁꯦꯟ ꯆꯦꯟ ꯆꯦꯟꯒꯗꯕ ꯑꯣꯏꯔꯗꯤ ꯑꯩꯉꯣꯟꯗꯁꯨ ꯍꯥꯏꯔꯛꯑꯣ ꯁꯤꯅꯤꯗ ꯃꯇꯦꯡ ꯈꯔ ꯇꯧꯗꯦ ꯀꯩꯅ ꯇꯧꯈꯠꯂꯛꯄ
ꯎꯝ
ꯑꯗꯩꯗꯤ
ꯗꯩ ꯐꯤꯂꯝ ꯇꯥꯔꯦ
ꯂꯝꯗꯥꯔꯦꯗ
ꯑꯍꯩ ꯁꯗꯅ ꯀꯟꯄ꯭ꯂꯦꯟ ꯄꯥꯔꯨꯕꯩꯅꯦ
ꯃꯥꯁꯦ ꯀꯩꯅꯣꯅꯦꯕ ꯑꯣꯖꯥꯅꯦꯕ ꯑꯩꯈꯣꯏꯆꯦ ꯑꯗꯣ ꯀꯥꯎꯟꯁꯤꯜ ꯑꯣꯖꯥꯅꯦꯕ
ꯎꯝ ꯂꯦꯛꯆꯥꯔ ꯈꯔꯥ ꯊꯗꯔꯦ ꯑꯣꯖꯥ ꯅꯥ
ꯍꯥꯥ
ꯑꯣꯖꯥ ꯑꯣꯏꯃꯤꯅ ꯂꯦꯛꯆꯔ ꯈꯔꯥ ꯊꯥꯗꯔꯛ ꯑ
ꯑꯗꯨꯅꯦ
ꯑꯉꯥꯡꯗꯣ ꯆꯦꯕꯤꯔꯦ ꯑꯉꯥꯡꯗꯣ ꯁꯥꯎꯔꯦ ꯅꯪꯗꯨꯗꯤ
ꯑꯩꯈꯣꯏꯁꯥꯏꯗꯨ ꯋꯥꯈꯜ ꯑꯃ ꯂꯥꯛꯑꯅꯤ ꯃꯥ ꯍꯌꯦꯡ ꯅꯨꯡꯗꯥꯡ ꯑꯣꯏꯕꯩ ꯈꯔ ꯐꯔꯤꯅꯦ ꯍꯌꯦꯡ ꯋꯥꯔꯤ ꯁꯥꯟꯅꯕ ꯌꯥꯔꯣꯏꯗꯕꯅꯤ ꯇꯧꯔꯤ
ꯅꯨꯡꯁꯤꯄꯟꯊꯨꯡ ꯌꯧꯗ ꯔꯤꯉꯩꯗ ꯀꯥꯏꯅꯕꯅꯥ ꯍꯥꯟꯅꯤꯀꯣ
ꯗꯨꯅꯦ ꯍꯥꯏꯁꯦ
ꯏꯆꯦ ꯑꯃꯒꯤ ꯗꯥꯏꯂꯣꯛꯇ ꯅꯨꯄꯤ ꯀꯥꯏꯅꯔꯦ ꯇꯔꯦ ꯎ
ꯁꯨꯃꯥꯏꯅ ꯇꯧꯗꯣꯏꯔꯣ ꯈꯪꯗ꯭ꯔꯦ ꯅꯨꯡꯉꯥꯏꯔꯒ ꯃꯥꯏ ꯊꯣꯛꯄ ꯑꯃ ꯅꯣꯡꯉꯥꯜꯂꯒ ꯋꯥꯏ ꯋꯥꯏ ꯐꯖꯅ ꯇꯩꯊꯣꯛꯑꯀꯣ ꯑꯩ ꯂꯥꯛꯑꯔꯣꯏꯗꯕꯅꯦ
ꯀꯥꯅꯥ ꯀꯥꯅꯥ ꯅꯣ ꯍꯥ ꯏꯕꯥꯅꯤ ꯈꯛꯇꯔꯣ
ꯅꯪꯒ ꯖꯥꯖꯣꯒ
ꯅꯥꯎꯕꯁꯨ ꯂꯩꯔꯤꯒꯩꯅꯣ ꯑ ꯇꯩꯒꯔꯕꯅꯤꯗ
ꯃꯦꯁꯨꯦ
ꯑꯩꯗꯤ ꯍꯟꯗꯛ ꯍꯞꯇꯥꯁꯤꯗꯤ ꯋꯥꯏ ꯇꯩꯔꯣꯏ
ꯍꯃꯗ ꯑꯉꯉ ꯀꯅꯤ ꯌꯥꯝ ꯍꯥꯅꯦ ꯅ ꯄꯣ ꯔ ꯇꯨꯝꯒꯤꯗꯧꯔꯦ
ꯣ ꯔꯔꯦꯀꯥꯟ
ꯍꯧꯖꯤꯛꯀꯥꯟꯗꯤ ꯀꯌꯥ ꯃꯨꯛꯅꯗ꯭ꯔꯦ ꯇ ꯀꯥꯒꯩ ꯃꯤꯖꯨ ꯂꯩꯇꯔꯅꯤꯉꯒꯣ
ꯎꯝ
ꯐ ꯐ ꯐꯔ ꯐꯠ ꯃꯨꯛ ꯄꯩꯖꯨ ꯂꯥꯑꯔꯣꯏ ꯃꯨꯛꯄꯖꯨ ꯈꯣꯏꯒ ꯃꯥꯟꯅꯥꯗꯥꯏꯅꯦ
ꯃꯥꯟꯅꯗꯦꯗ ꯍꯝ ꯇꯣꯉꯥꯜꯂꯩ
ꯍꯣꯏ ꯃꯨꯛ ꯄꯩꯔꯦ ꯃꯥꯅ
ꯃꯥꯟꯅꯗꯕꯅꯤ
ꯃꯥ ꯑꯣꯛ ꯆꯠꯈꯔꯕꯣ
ꯉꯁꯤ ꯂꯥꯁ ꯍꯜꯂꯛꯇꯣꯏꯅꯤꯕ ꯑꯥꯡꯞ ꯆꯈꯤ